ꯍꯜꯂꯧ ꯇꯥꯕ꯭ꯔꯣ꯫
ꯑꯣ ꯕ꯭ꯔꯣ ꯇꯥꯔꯕꯣ?
ꯇꯥꯏꯌꯦ ꯇꯥꯏꯌꯦ ꯇꯥꯕ꯭ꯔꯣ꯫
ꯋꯣ ꯇꯥꯔꯦ꯫
ꯆꯥꯛ ꯆꯥꯔꯕꯣ?
ꯑꯣ ꯆꯥꯗ꯭ꯔꯤꯌꯦ ꯕ꯭ꯔꯣ꯫
ꯊꯤꯡꯉꯦ ꯍꯩ ꯍꯦꯍꯦ꯫
ꯑꯧ ꯊꯦꯡꯉꯦ ꯕ꯭ꯔꯣ ꯈꯇꯪ ꯊꯦꯡꯇꯞꯅ ꯆꯥꯏꯌꯦ ꯅꯨꯡꯗꯥꯡꯁꯦ꯫
ꯑꯣꯀꯦ ꯁꯥꯕꯅꯤꯅꯀꯣ꯫
ꯑꯥꯎ ꯃꯥꯅꯦ꯫
ꯀꯔꯤ ꯃꯊꯦꯜ ꯍꯣꯠꯅꯕꯤꯔꯤꯒꯦ?
ꯑ ꯃꯊꯦꯜꯁꯦ ꯍꯧꯖꯤꯛ ꯅꯨꯡꯗꯥꯡꯗꯤ ꯑꯆꯝꯕ ꯑꯣꯏꯅ ꯇꯧꯗꯣꯔꯦ ꯕꯦꯝꯕꯨꯁꯨꯇ ꯇꯧꯒꯦ ꯇꯧꯔꯤꯌꯦ꯫
ꯑꯣꯀꯦ ꯑꯣꯀꯦ ꯑꯁ ꯑꯗꯨꯁꯨ ꯌꯥꯝ ꯍꯥꯎꯕ ꯌꯦꯟꯁꯥꯡꯅꯤ ꯀꯩꯅꯣ꯫
ꯑ ꯕ꯭ꯔꯣꯗꯤ ꯀꯩ ꯃꯊꯦꯜ ꯇꯧꯕꯤꯔꯒꯦ?
ꯉꯥ ꯑꯣꯏꯅ ꯇꯧꯔꯦ ꯉꯁꯤꯗꯤ꯫
ꯑꯣ ꯕ꯭ꯔꯣꯁꯦ ꯋꯥꯔꯤ ꯁꯥꯟꯅꯈ꯭ꯔꯕ ꯃꯥꯜꯂꯦ꯫ ꯑ ꯑꯣ ꯑꯗꯨꯅꯦꯕ ꯈꯣꯟꯖꯦꯟꯁꯦ ꯑꯩ ꯈꯪꯕ ꯉꯝ ꯉꯝꯃꯦꯕ ꯕ꯭ꯔꯣꯗꯤ ꯀꯌꯥꯝ ꯁꯥꯟꯅꯔꯒꯦ ꯑꯇꯣꯞꯄꯁꯤꯡꯒꯗꯤ꯫
ꯑꯗꯨ ꯑꯗꯨꯝ ꯑꯗꯨꯝ ꯈꯔꯗꯤ ꯁꯥꯟꯅꯔꯦ ꯍꯥꯏꯇꯥꯔꯦ꯫
ꯑꯣ ꯕ꯭ꯔꯣꯁꯦ ꯀꯩꯅꯣ ꯂꯩꯕꯗ꯭ꯔꯣ ꯃꯤꯖꯣꯔꯥꯝ ꯂꯩꯕꯗꯨꯔꯣ꯫
ꯅꯠꯇꯦ ꯅꯠꯇꯦ ꯑꯩ ꯁꯤꯂꯣꯡꯗꯩꯅꯦ꯫
ꯑꯣ ꯆꯨꯝꯃꯦ ꯆꯨꯝꯃꯦ ꯁꯤꯂꯣꯡ ꯍꯥꯏꯕꯒꯦ ꯇꯧꯔꯤꯅꯤ ꯑꯁ ꯀꯥꯎꯋꯤꯍꯦ꯫ ꯑꯣ ꯕ꯭ꯔꯣꯛ ꯅꯨꯡꯉꯥꯏꯔꯤꯕꯣ ꯁꯤꯂꯣꯡ ꯍꯧꯖꯤꯛꯀꯥꯟꯁꯤꯕꯣ꯫
ꯅꯨꯡꯉꯥꯏꯔꯤꯅꯦ ꯅꯨꯡꯉꯥꯏ ꯅꯨꯡꯉꯥꯏ ꯅꯨꯡꯉꯥꯏꯔꯤ ꯅꯨꯡꯉꯥꯏꯔꯤ ꯉꯁꯤꯗꯤ ꯍꯥꯏꯐꯦꯠ ꯁꯥꯏ꯫
ꯑꯥ
ꯑꯥ ꯉꯁꯤꯗꯤ ꯍꯥꯏꯐꯦꯠ ꯁꯥꯏ ꯑꯗꯣ ꯌꯥ ꯁꯥꯏ ꯍꯥꯏꯕ ꯋꯥꯅꯤ ꯀꯩꯁꯨ ꯀꯩꯝꯇ ꯌꯥꯝ ꯀꯥ ꯍꯦꯟꯅ ꯁꯥꯕ ꯅꯠꯇꯦ ꯁꯨꯝ ꯑ ꯀꯩꯅꯣ ꯇꯣꯞ ꯇꯣꯞ ꯐ꯭ꯂꯣꯔꯗ ꯂꯩꯕꯅꯤꯅꯀꯣ ꯑꯩꯒꯤ ꯀꯥꯗꯤ
ꯑꯥ
ꯑꯗꯨꯒꯤ ꯈꯤꯇꯪ ꯔꯨꯝꯗ ꯂꯩꯕꯗꯣ ꯈꯤꯇꯪ ꯁꯥꯕ ꯍꯥꯏꯇꯥꯔꯦ ꯑꯗꯨ ꯃꯄꯥꯟ ꯊꯣꯛꯑꯒꯅ ꯑꯃꯨꯛ ꯏꯪꯕ
ꯑꯥ
ꯎꯝ ꯅꯨꯡꯁꯤꯠꯇꯨ ꯏꯪꯕ ꯍꯥꯏꯇꯥꯔꯦ
ꯑꯣ ꯑꯠꯆꯥ ꯑꯠꯆꯥ ꯕ꯭ꯔꯣꯒꯤ ꯀꯩꯅꯣ ꯍꯪꯒꯦꯅꯦ ꯕ꯭ꯔꯣꯍꯣꯏꯒꯤ ꯍꯣꯁꯇꯦꯜꯁꯦ
ꯍꯣꯏ
ꯑꯥ ꯐꯤꯁꯇꯣ ꯑꯗꯨꯝ ꯀꯩꯅꯣ ꯀꯩꯅꯣ ꯑꯣꯏꯕ꯭ꯔꯥ ꯑꯦꯐꯣꯔꯗꯦꯕꯜ ꯑꯣꯏꯕ꯭ꯔꯥ ꯅꯠꯇ꯭ꯔꯒ ꯃꯅꯤ ꯌꯦꯡꯅꯕꯗꯗꯤ ꯑꯗꯨꯝ
ꯁꯕꯦꯟ ꯊꯥꯎꯖꯟ ꯐꯥꯏꯚ ꯍꯟꯗ꯭ꯔꯦꯠꯅꯤ ꯐꯤꯁꯇꯤ
ꯑꯣ ꯊꯥ ꯊꯥꯒꯤꯔꯣ ꯅꯠꯇ꯭ꯔꯒ ꯀꯩꯅꯣ ꯂꯩꯕꯗ ꯊꯥ ꯑꯃꯗ
ꯍꯣꯏ ꯆꯥꯕ ꯊꯛꯄ ꯂꯣꯏ ꯌꯥꯎꯔꯦ ꯋꯥꯏꯐꯥꯏ ꯂꯣꯏ ꯌꯥꯎꯔꯦ
ꯑꯥ ꯌꯥꯏ ꯌꯥꯏ ꯑꯗꯨꯗꯤ ꯐꯨꯠꯕꯣꯜ ꯌꯦꯡꯗ꯭ꯔꯕꯣ ꯍꯧꯖꯤꯛꯀꯥꯟꯁꯦ
ꯐꯨꯠꯕꯣꯜꯁꯦ ꯄꯣꯔꯇꯨꯒꯜꯒꯤ ꯂꯩꯕ ꯅꯨꯃꯤꯠ ꯉꯥꯛꯇ ꯌꯦꯡꯉꯤꯅꯦ
ꯑꯣ ꯑꯇꯣꯞꯄ ꯅꯨꯃꯤꯠꯇꯤ ꯌꯦꯡꯗ꯭ꯔꯦꯕꯀꯣ
ꯑꯇꯣꯞꯄꯗꯤ ꯌꯦꯡꯗꯦꯕꯣ ꯁꯪꯗꯕꯒꯤ ꯍꯥꯏꯇꯥꯔꯦ ꯑꯦꯛꯖꯥꯝ ꯂꯩꯕꯒꯤꯀꯣ
ꯑꯣ ꯀꯩ ꯀꯩ ꯁꯦꯃꯤꯁꯇꯔ ꯑꯦꯛꯖꯥꯝꯂꯣ
ꯑꯩꯁꯦ ꯐꯥꯏꯅꯦꯜ ꯏꯌꯥꯔꯒꯤ ꯃꯥꯁꯇꯔꯒꯤꯀꯣ ꯆꯝꯅ ꯊꯥꯔꯤꯌꯦꯕ
ꯑꯣ ꯀꯔꯝ ꯀꯥꯟꯗ ꯂꯣꯏꯗꯣꯏꯅꯣ ꯕ꯭ꯔꯣꯍꯣꯏꯒꯤ ꯑꯦꯛꯖꯥꯝꯁꯦ
ꯑꯦꯛꯖꯥꯝꯁꯦ ꯋꯥꯔꯜ ꯀꯞ ꯂꯣꯏꯕ ꯅꯨꯃꯤꯠꯇ ꯂꯣꯏꯅꯦ ꯍꯣꯏ
ꯑꯣ ꯕ꯭ꯔꯣꯍꯣꯏꯁꯦ ꯀꯩ ꯁꯕꯖꯦꯛ ꯑꯣꯏꯗꯣꯏꯅꯣ
ꯑꯩꯌꯦ ꯑꯥꯏ ꯁꯕꯖꯦꯛ ꯄꯣꯂꯤꯇꯤꯀꯦꯜ ꯁꯥꯏꯟꯁꯇ ꯑꯃꯨꯛ ꯇꯧꯕ ꯍꯥꯟꯅ ꯑꯦꯝ ꯕꯤ ꯑꯦꯗ ꯇꯧꯔꯦ ꯑꯗꯣ ꯑꯃꯨꯛꯀ ꯄꯣꯂꯤꯇꯤꯀꯦꯜ ꯁꯥꯏꯟꯁꯇ ꯇꯧꯕ
ꯑꯣ ꯀꯩꯅꯣ ꯀꯩꯀꯥꯗꯤ ꯂꯣꯏꯁꯜꯂꯦ ꯑꯗꯨꯗꯤ ꯕ꯭ꯔꯣ ꯗꯦꯖꯥꯔꯗꯦꯁꯟ ꯀꯩꯀꯥꯗꯤ ꯂꯣꯏꯈ꯭ꯔꯦ
ꯑ ꯂꯣꯏ ꯂꯣꯏꯈ꯭ꯔꯦ ꯑꯗꯨ ꯑꯗꯥꯗꯤ
ꯑꯣ ꯑꯗꯨꯗꯤ ꯑꯦꯛꯖꯥꯝ ꯈꯛꯇ ꯉꯥꯏꯍꯧꯔꯦꯕ ꯑꯥ ꯕ꯭ꯔꯣꯍꯣꯏꯒꯤ ꯂꯟꯁ ꯅꯨꯡꯗꯥꯡꯒꯤ ꯗꯤꯅꯔꯗꯤ ꯇꯧꯔꯕꯣ ꯀꯃꯥꯏꯅ ꯇꯧꯔꯒꯦ
ꯀꯩꯕ ꯗꯤꯟꯅꯔꯗꯤ ꯂꯣꯏꯁꯤꯜꯂꯦ ꯍꯧꯖꯤꯛꯃꯛ ꯆꯥꯊꯣꯛꯄꯗ ꯉꯥꯏꯔꯤ
ꯑ ꯀꯩ ꯃꯊꯦꯜ ꯇꯧꯁꯤꯜꯂꯕ
ꯉꯥ ꯆꯥꯏꯌꯦ ꯑꯩꯈꯣꯏꯗꯤ
ꯑꯣ
ꯎꯝ
ꯀꯨꯏꯔ ꯃꯥꯜꯂꯦꯅꯦꯀꯣ ꯑꯈꯣꯏ ꯕ꯭ꯔꯣꯒ ꯋꯥꯔꯤ ꯁꯥꯟꯅꯈꯤꯗꯕꯁꯦ ꯅꯨꯃꯤꯠ ꯅꯤꯅꯤ ꯍꯨꯝꯅꯤ ꯁꯨꯖꯤꯜꯂꯛꯑ ꯃꯥꯜꯂꯦ
ꯊꯕꯛ ꯆꯤꯟꯕ ꯑꯩꯁꯦ ꯑꯃꯨꯛ ꯊꯕꯛ ꯆꯤꯟꯕ ꯃꯔꯛꯇ ꯄꯥꯎ ꯐꯥꯎꯅꯗꯕꯗꯣ
ꯑꯥ
ꯎꯝ ꯅꯪ ꯅꯨꯡꯊꯤꯜ ꯋꯥꯏꯔꯝꯗꯗꯤ ꯊꯕꯛ ꯆꯠꯄ꯭ꯔꯣ ꯊꯕꯛ ꯆꯤꯟꯕ꯭ꯔꯣ ꯀꯃꯥꯏꯅ ꯇꯧꯒꯦ ꯅꯪꯕꯨ
ꯅꯨꯡꯊꯤꯟ ꯍꯥꯏꯁꯤꯕ꯭ꯔꯣ ꯄꯨꯡ ꯀꯩꯅꯣ ꯁ꯭ꯋꯥꯏꯗꯗꯤ ꯑꯗꯨꯝ ꯌꯥꯏ ꯄꯨꯡ ꯃꯔꯤ ꯑꯍꯨꯝ ꯁꯥꯏꯗꯗꯤ ꯑꯗꯨꯝ ꯌꯥꯏ ꯕ꯭ꯔꯣꯅ ꯇꯧꯔꯛꯀꯦꯁꯨ ꯑꯗꯨꯝ ꯑꯩ ꯑꯗꯨꯝ ꯋꯦꯜꯀꯝ ꯇꯧꯖꯔꯤ ꯕ꯭ꯔꯣ ꯕ꯭ꯔꯣꯗꯤ ‌ꯀꯩꯅꯣ ꯇꯧꯕ꯭ꯔꯣ ꯑꯥ ꯕ꯭ꯔꯣꯒꯤꯗꯤ ꯅꯨꯅꯤꯃꯤꯠ ꯌꯧꯗ꯭ꯔꯤꯕꯣ
ꯑꯗꯨꯒꯨꯝꯕꯗꯤ ꯌꯧꯗ꯭ꯔꯤ
ꯑꯣ ꯑꯩꯒꯤꯗꯤ ꯌꯧꯒ꯭ꯔꯦꯅꯦ ꯑꯗꯨꯅ ꯀꯅꯥꯝꯇ ꯀꯣꯜ ꯇꯧꯒꯦ ꯍꯥꯏꯕꯁꯨ ꯑꯩꯅ ꯌꯥꯗ꯭ꯔꯦ
ꯑꯝ
ꯑꯗꯨꯗ ꯕꯣꯗ ꯍꯥꯏꯔꯀꯗꯕꯗꯨ ꯑꯩ ꯍꯥꯏꯈꯤꯗ꯭ꯔꯦ
ꯑꯣꯀꯦ ꯑꯣꯀꯦ
ꯕ꯭ꯔꯣꯗꯤ ꯀꯩꯅꯣ ꯇꯧꯗ꯭ꯔꯣ ꯉ ꯃꯤꯖꯣꯔꯥꯝꯗ ꯂꯩꯕꯁꯦ ꯃꯤꯖꯣꯔꯥꯝꯒꯤ ꯀꯩꯅꯣ ꯃꯣꯏ ꯁꯤꯂꯣꯡ ꯂꯣ ꯑꯣ ꯁꯤꯂꯣꯡꯁꯦ ꯀꯣꯏꯕꯒꯗꯤ ꯆꯠꯇ꯭ꯔꯣ ꯀꯩꯅꯣ
ꯀꯣꯏꯕꯁꯦ ꯀꯣꯏꯕ ꯑꯗꯨꯝ ꯆꯠꯂꯦꯗ ꯑꯗꯣ ꯍꯧꯖꯤꯛꯇꯤ ꯑꯀꯣꯏꯕ ꯊꯥ ꯍꯥꯏꯕꯗꯤ ꯃꯇꯝꯁꯦ ꯅꯣꯡꯖꯨ ꯊꯥꯕꯅꯤꯅ ꯍꯧꯖꯤꯛꯇꯤ ꯀꯌꯥ ꯅꯨꯡꯉꯥꯏꯇꯕ ꯍꯥꯏꯇꯥꯔꯦ
ꯑꯣ ꯕ꯭ꯔꯣ ꯀꯩꯅꯣꯒꯗꯤ ꯆꯜꯂꯨꯔꯕꯣ ꯃꯣꯏ ꯆꯤꯔꯥꯄꯨꯟꯖꯤ ꯃꯣ
ꯍꯣꯏ ꯍꯣꯏ ꯂꯣꯏ ꯆꯠꯈ꯭ꯔꯦ ꯑꯗꯨ ꯃꯐꯝ ꯒꯩꯗ ꯂꯣꯏ ꯌꯧꯔꯨꯔꯦ
ꯑꯣ ꯑꯗꯣ ꯕ꯭ꯔꯣꯒꯤ ꯀꯩꯅꯣꯁꯦ ꯀꯩ ꯃꯃꯤꯡ ꯀꯧꯒꯦ ꯕ꯭ꯔꯣꯒꯤ ꯌꯨꯅꯤꯚꯔꯁꯤꯇꯤ ꯍꯥꯏꯒꯗ꯭ꯔꯥ ꯀꯩꯅꯣꯁꯦ
ꯑꯣ ꯑꯩꯗꯤ ꯑꯣꯄꯟꯗ ꯇꯧꯕꯅꯦ ꯍꯧꯖꯤꯛ ꯀꯤ ꯄꯣꯂꯣ ꯁꯥꯏꯟꯁꯤꯅꯗꯤ ꯎ
ꯗꯨꯗꯤ
ꯍꯣꯏ ꯍꯣꯏ ꯍꯣꯏ
ꯑꯆꯥ ꯆꯥ
ꯑꯦꯝ ꯕꯤ ꯑꯦꯅ ꯃꯅꯤꯄꯨꯔ ꯌꯨꯅꯤꯚꯔꯁꯤꯇꯤꯗꯤ ꯇꯧꯕ
ꯑꯣ ꯇꯨ ꯊꯥꯎꯖꯟ ꯀꯌꯥꯗ ꯂꯣꯏꯕ ꯑꯣꯏꯗꯣꯏꯅꯣ ꯕ꯭ꯔꯣꯖꯦ
ꯇꯨ ꯊꯥꯎꯖꯟ ꯇ꯭ꯋꯦꯟꯇꯤ ꯊ꯭ꯔꯤꯗ
ꯇ꯭ꯋꯦꯟꯇꯤ ꯊ꯭ꯔꯤꯗ ꯀꯨꯏꯔꯦꯅꯦ ꯑꯗꯨꯗꯤ ꯀꯣ
ꯕ꯭ꯔꯣ ꯍꯟꯗꯛꯀꯤ ꯀꯩꯅꯣꯗꯤ ꯀ꯭ꯌꯥꯝ ꯇꯧꯁꯟꯈ꯭ꯔꯃꯣ ꯑꯦ ꯑꯥꯔ ꯑꯦꯁ ꯑꯦꯁ ꯁꯤ ꯖꯤ ꯑꯦꯜ ꯀꯩꯀꯥꯒꯤ
ꯁꯏ ꯖꯦꯜꯁꯤ ꯑꯌꯤꯡ ꯁꯤ ꯖꯦꯜꯁꯦ ꯂꯣꯏꯁꯤꯟꯗ꯭ꯔꯦ ꯑꯣ ꯐꯣꯇꯣ ꯀꯥꯞꯄꯗꯣ ꯌꯥꯗꯕ ꯑꯩꯒꯤꯗꯣ ꯉꯁꯤ ꯂꯣꯏꯁꯟꯒꯦꯅ ꯂꯩꯕ
ꯑꯣ ꯊꯥꯗꯤ ꯊꯥꯗꯣꯏꯅꯦꯕ ꯕ꯭ꯔꯣ ꯗꯀꯣ ꯑꯍꯥꯟꯕ ꯑꯣꯏꯗꯣꯏꯔꯣ
ꯑꯍꯥꯟꯕ ꯑꯣꯏꯒꯅꯤ ꯁꯤ ꯖꯦꯜꯗꯤ
ꯑꯣ ꯑꯣ ꯈꯗꯤ ꯄꯥꯊꯔꯦ ꯑꯗꯤ ꯑꯍꯥꯟꯕꯒꯤ ꯊꯥꯅꯤꯅ ꯈꯗꯤ ꯑꯝ ꯄꯥꯗꯤ ꯄꯥꯔꯦ
ꯍꯥꯏꯗꯤ ꯍꯟꯗꯛꯇꯤ ꯈꯔꯗꯤ ꯇꯧꯒꯦꯅ ꯈꯤꯇꯪꯗꯤ ꯄꯥꯗꯔꯦ
ꯑꯣ ꯄ꯭ꯔꯤꯗꯗꯤ ꯈꯔꯗꯤ ꯑꯗꯨꯝ ꯀꯩꯅꯣ ꯇꯧꯕꯅꯤꯗ ꯌꯥꯝ ꯂꯨ ꯃꯣꯗꯔꯦꯠ ꯑꯣꯏꯕ ꯍꯥꯏꯒꯗ꯭ꯔꯥ ꯅꯨꯡ ꯑꯣꯏꯗꯤ ꯑꯣꯏꯕꯅꯦ
ꯑꯣꯀꯦ ꯑꯣꯀꯦ
ꯃꯦꯁ ꯇꯨꯡꯗꯕꯨꯜꯂꯤ ꯑꯗꯨ ꯃꯁ ꯇꯨꯡꯗ ꯆꯞꯥꯟꯅꯩ ꯄ꯭ꯔꯣꯕꯝ ꯈꯔꯗꯤ ꯑꯗꯨꯝ ꯃꯣꯗ꯭ꯔꯦ ꯑꯣꯏꯕꯅꯦ ꯌꯥꯝ ꯀꯟꯅ ꯍꯥꯔꯠ ꯑꯣꯏꯕ ꯃꯦꯟꯁꯇꯅꯕꯨꯗꯤ ꯍꯦꯟꯕꯅꯤ ꯂꯨꯕꯀꯣ
ꯑꯣ ꯑꯣ ꯑꯣ ꯃꯦ ꯍꯣꯏ ꯑꯗꯨ ꯃꯦꯠ ꯁꯤ ꯂꯨꯔꯁꯨ ꯂꯥꯏꯛ ꯑꯇꯣꯞꯄ ꯁꯕꯖꯦꯅꯁꯨ ꯀꯣꯕꯔ ꯇꯧꯕ ꯌꯥꯏꯑꯕ ꯑꯗꯨꯅ ꯃꯑꯣꯡꯗꯣ ꯀꯣ
ꯑꯥ ꯌꯥꯏ ꯀꯅꯣ ꯑꯗꯣ ꯑꯦꯁ ꯁꯤ ꯁꯤ ꯒꯤꯁꯦ ꯍꯟꯗꯛ ꯑꯅꯧꯕ ꯑꯝꯗꯤ ꯍꯥꯞꯆꯤꯜꯂꯦ ꯍꯥꯏꯕꯗꯤ ꯇꯥꯏꯀꯣ ꯆꯨꯝꯕ꯭ꯔ ꯂꯥꯟꯕ꯭ꯔꯗꯤ ꯇꯥꯏꯝ ꯍꯥꯟꯅ ꯕꯦꯡꯀꯤꯡ ꯀꯩꯀꯥꯗ ꯂꯩꯗꯅꯥ ꯑꯥ ꯑꯗꯨꯝꯕ ꯃꯤ ꯑꯗꯨꯃꯥꯏꯅꯗꯤ ꯇꯧꯁꯜꯂꯑꯦꯅ ꯍꯥꯏꯕ ꯃꯥꯜꯂꯦ ꯍꯧꯖꯤꯛꯁꯦ ꯑꯩ ꯑꯦꯁ ꯁꯤ ꯁꯤ ꯖꯨ
ꯍꯣꯏ ꯍꯣꯏ
ꯃꯣꯏꯒꯤ ꯄꯦꯇꯔꯟꯖꯦ ꯎ ꯍꯨꯖꯤꯛꯁꯦ ꯀꯅꯥꯅ ꯂꯧꯔꯤ ꯃꯣꯏꯒꯤ ꯑꯦꯛꯖꯥꯝꯁꯦ ꯍꯥꯟꯅ ꯇꯤ ꯁꯤ ꯑꯦꯁꯅ ꯂꯧꯋꯤ꯫
ꯇꯤ ꯁꯤ ꯑꯦꯁꯅ ꯂꯧꯋꯦ ꯍꯧꯖꯤꯛꯁꯨ ꯇꯤ ꯁꯤ ꯑꯦꯁꯅ ꯂꯧꯕ ꯃꯥꯜꯂꯦ꯫
ꯑꯗꯣ ꯃꯣꯏ ꯐꯦꯕꯋꯥꯔꯤ ꯁ꯭ꯋꯥꯏꯗꯗꯤ ꯑꯦꯝ ꯇꯤ ꯑꯦꯁꯀ ꯇꯧꯒꯦꯗꯨꯗꯤ ꯏꯗꯨꯄꯤꯇꯤꯅ ꯂꯧꯏ ꯈꯣꯠꯂꯤ ꯀꯥꯏꯗꯤ꯫ ꯍꯥꯏꯅꯈꯤꯗꯅ꯫
ꯑꯣ ꯑꯁ ꯑꯗꯨꯒꯨꯝꯕꯗꯤ ꯈꯪꯗꯦ꯫
ꯍꯧꯖꯤꯛꯇꯤ ꯑꯦꯛꯖꯥꯝꯗꯤ ꯑꯗꯨꯃꯥꯏꯅꯁꯨ ꯀꯣꯏꯁꯟ ꯁꯦꯠ ꯇꯧꯕꯁꯤ ꯃꯥꯟꯅꯗꯦ ꯀꯥꯏꯁꯨ ꯍꯥꯏꯅꯔꯤꯗꯀꯣ꯫
ꯑꯣ ꯑꯣ ꯑꯣ꯫
ꯗꯨꯃꯥꯏꯅ꯫
ꯁꯤ ꯗꯥꯎ ꯌꯦꯡꯕ ꯇꯥꯔꯦ ꯀꯨꯏꯁꯟ ꯂꯨꯅ ꯍꯥꯡꯉꯛꯄ꯭ꯔꯥ ꯀꯃꯥꯏꯅ ꯇꯧꯕ꯭ꯔꯗꯤ ꯍꯣꯠꯅꯕ ꯌꯥꯕ ꯃꯈꯩꯗꯤ ꯍꯣꯠꯅꯔꯅꯤ꯫ ꯑꯗꯨ ꯊꯣꯛꯄ ꯊꯣꯛꯇꯕꯁꯤꯗꯤ ꯗꯥꯎ ꯌꯦꯡꯕ ꯇꯥꯔꯦꯗꯅ ꯅꯠꯇ꯭ꯔꯥ ꯎꯝ
ꯕ꯭ꯔꯣ ꯍꯧꯖꯤꯛ ꯍꯥꯏꯗꯤ ꯐꯣꯝ ꯊꯥꯕ ꯀꯩꯅꯣ ꯂꯣꯏꯇ ꯉꯥꯏꯔꯤꯅꯤꯅ ꯑꯗꯨꯝ ꯊꯥ ꯑꯃꯅꯤꯅꯤ ꯑꯗꯨꯝ ꯒꯦꯞ ꯂꯩꯅꯕꯅꯤ꯫
ꯑꯣꯏ ꯍꯣꯏ꯫
ꯕꯔꯣ ꯉꯁꯤ ꯉꯥ ꯇꯧꯁꯜꯂꯦꯕꯀꯣ꯫
ꯉꯥ ꯇꯧꯑꯦ ꯉꯥꯁꯤ ꯎꯝ꯫
ꯑꯣ ꯑꯩꯅ ꯕ꯭ꯔꯣꯁꯦ ꯈꯪꯕ ꯃꯥꯟꯕ ꯒ꯭ꯔꯨꯞꯇ ꯃꯦꯁꯦꯖ ꯍꯜꯂꯛꯄ ꯑꯗꯨꯗ ꯑꯩꯅ꯫ ꯅꯝꯕ ꯍꯥꯟꯅ ꯇꯦꯛꯁꯨ ꯊꯥꯅꯒꯤꯕꯅꯤꯅ꯫
ꯇꯦꯛꯁꯇꯨꯁꯨ ꯑꯃꯨꯛ ꯑꯩ ꯃꯥꯟꯕ꯫ ꯔꯤꯖꯅꯤꯡ ꯈꯔ ꯏꯁꯇ꯭ꯔꯣꯡ ꯑꯣꯏꯔꯝꯃꯅꯤ ꯅꯪꯁꯦ꯫
ꯍꯥꯥ꯫
ꯔꯤꯖꯅꯤꯡ ꯈꯔ ꯏꯁꯇ꯭ꯔꯣꯡ ꯑꯣꯏꯔꯝꯒꯅꯤꯕ꯫
ꯕꯔꯣ ꯌꯥꯝ ꯀꯟꯅ ꯑꯣꯏꯗꯦꯗ ꯑꯩꯁꯦ ꯈꯤꯇꯪ ꯀꯩꯅꯣꯗꯤ ꯑꯗꯨꯝ ꯋꯥꯠꯂꯦ꯫ ꯇꯨꯝꯕ ꯀꯩꯍꯥꯏꯅꯤ ꯂꯣꯖꯤꯛ ꯀꯩꯀꯥꯁꯥ ꯈꯤꯇꯥꯡ ꯅꯦꯝꯃꯦ ꯍꯥꯏ ꯍꯥꯏꯔꯦ ꯕ꯭ꯔꯣ ꯄ꯭ꯔꯦꯛꯇꯤꯁ ꯇꯧꯔꯒꯕꯨꯗꯤ ꯋꯥꯡꯛꯄꯁꯨ ꯌꯥꯏꯀꯣ꯫
ꯎꯝ
ꯕ꯭ꯔꯣ ꯀꯩꯅꯣꯁꯨ ꯊꯥꯗꯣꯏꯔꯣ ꯍꯥꯟꯗꯥꯛꯁꯦ ꯑꯦꯁ ꯕꯤ ꯑꯥꯏ ꯀꯩꯀꯥꯁꯨ ꯊꯥꯗꯣꯏꯔꯣ꯫
ꯑꯦꯁ ꯕꯤ ꯑꯥꯏꯁꯨ ꯊꯥꯅꯤ ꯑꯦꯁ ꯕꯤ ꯑꯥꯏ ꯄꯤ ꯑꯣꯁꯨ ꯊꯣꯛꯎꯔꯤ ꯐꯣꯝ ꯊꯣꯛꯏ ꯑꯗꯨꯁꯨ ꯇꯧꯁꯟꯒꯦ꯫
ꯀꯩꯅꯣ ꯍꯟꯗꯛꯇꯤ ꯕꯤꯒꯦꯜꯁꯤ ꯈꯔ ꯆꯥꯎꯋꯦ ꯍꯥꯏꯅꯩꯅꯦ ꯑꯦꯁꯕꯤꯌꯥꯏꯒꯤ ꯫
ꯑ ꯍꯣꯏ ꯍꯣꯏ ꯑꯦꯁ ꯕꯤ ꯑꯥꯏꯖꯤ ꯍꯟꯗꯛ ꯕꯦꯀꯦꯟꯁꯤ ꯆꯥꯎꯋꯤ꯫
ꯑ ꯇ꯭ꯋꯦꯟꯇꯤ ꯇꯨ ꯇ꯭ꯋꯦꯟꯇꯤꯃꯨꯃꯨꯛ ꯑꯣꯏꯅꯤ ꯍꯥꯏꯕ꯭ꯔꯥ ꯑꯗꯨꯃꯥꯏꯗꯤ ꯍꯥꯏ꯫ ꯑꯣꯏꯅꯅꯕꯁꯨ ꯌꯥ ꯍꯥꯏꯅꯣ ꯈꯪꯗꯦ ꯑꯦꯄ꯭ꯔꯣꯛꯁꯇ ꯑꯗꯨꯃꯥꯏꯅ ꯍꯥꯏꯅꯩꯀꯣ꯫ ꯕ꯭ꯔꯣꯗꯗꯤ ꯑꯗꯨꯝ ꯃꯤꯖꯣꯔꯥꯝ ꯀꯩꯅꯣꯗ ꯑꯗꯨꯝ ꯁꯤꯂꯣꯡꯗ ꯑꯗꯨꯝ ꯂꯩꯗ ꯅꯠꯇ꯭ꯔꯒ ꯏꯁꯇꯗꯤ ꯂꯣꯏꯔꯒ ꯑꯗꯨꯝ ꯊꯣꯛꯂꯗꯧꯔꯥ ꯀꯃꯥꯏ ꯇꯧꯅꯤ꯫
ꯑꯩꯁꯦ ꯒꯨꯍꯥꯇꯤꯗ ꯑꯃꯨꯛ ꯂꯩꯔꯨꯁꯤ꯭ꯔꯥ ꯅꯠꯇ꯭ꯔꯒ ꯑꯃꯨꯛ ꯏꯝꯐꯥꯜꯗ ꯑꯣꯏꯅ ꯂꯩꯔꯨꯔ ꯁ꯭ꯋꯥꯏꯁꯦ ꯈꯪꯗꯦꯅ ꯍꯥꯏꯕ ꯉꯝꯗꯅ ꯂꯩꯔꯤꯅꯦ ꯁꯤꯞꯇꯦꯝꯕ꯭ꯔꯣ ꯑꯩ ꯎꯝ
ꯑꯩꯅ ꯈꯟꯕꯗꯗꯤ ꯁꯨꯝ ꯑꯗꯝꯣꯏꯕꯅꯗꯤ ꯐꯕ꯭ꯔꯥꯅ ꯑꯩꯅ ꯈꯥꯟꯕꯗꯗꯤ ꯁꯨꯝ ꯑꯗꯣ ꯃꯅꯤꯄꯨꯔꯒꯤ ꯁꯤꯆꯨꯋꯦꯁꯟꯁꯤꯒꯔꯗꯤ ꯑꯦꯛꯖꯥꯝ ꯄ꯭ꯔꯤꯄꯦꯁꯟ ꯇꯧꯕꯗꯗꯤ ꯌꯥꯝ ꯅꯨꯡꯉꯥꯏ ꯇꯦꯕ ꯑꯃꯗꯤ ꯑꯣꯏꯕꯅꯦꯕ꯫
ꯍꯣꯏ ꯑꯗꯨꯕꯨꯗꯤ ꯎꯝ꯫
ꯑꯥ ꯕ꯭ꯔꯣ ꯅꯥꯗꯤ ꯍꯦꯟꯅ ꯈꯪꯉꯝꯃꯅꯤ ꯃꯅꯤꯄꯨꯔꯒꯤ ꯁꯤꯆꯨꯋꯦꯁꯟꯁꯤꯗꯤ ꯑꯞꯗꯥꯎꯟꯁꯤ ꯌꯥꯝ ꯇꯣꯏꯗꯅ꯫
ꯃꯥꯅꯤ ꯃꯥꯅꯤ꯫
ꯑꯗꯨꯒ ꯁꯤꯂꯣꯡꯒ ꯌꯦꯡꯅꯕꯗꯗꯤ ꯕ꯭ꯔꯣ ꯌꯥꯝꯡ ꯈꯦꯠꯅꯔꯝꯗꯣꯏ ꯃꯥꯜꯂꯤ ꯍꯥꯏꯗꯤ ꯄꯤꯁ ꯌꯥꯝ
ꯑꯁ ꯁꯤꯂꯣꯡꯗꯤ ꯇꯤ ꯄꯤꯁꯅꯤ ꯅꯨꯡꯉꯥꯏ ꯑꯗꯣ ꯑꯩꯅ ꯋꯦꯗꯔꯁꯤ ꯅꯣꯡꯆꯨꯞ ꯇꯥꯃꯟꯗꯅ ꯁꯨꯝ ꯂꯩꯕ ꯍꯩꯅꯗꯕꯗꯣ꯫
ꯑꯥ
ꯅꯨꯡꯉꯥꯏꯇꯕꯗꯣ ꯍꯥꯏꯇꯥꯔꯦ ꯑꯗꯨꯒꯩꯠ ꯍꯣꯏ ꯏꯪꯕꯅꯤꯅꯀꯣ ꯏꯁꯤꯡꯁꯦ ꯏꯔꯨꯕ ꯀꯥꯟꯗꯗꯤ ꯏꯁꯤꯡ ꯐꯨꯠꯇ꯭ꯔꯗꯤ ꯉꯝꯗꯦꯕ ꯑꯩꯈꯣꯏꯗꯤ
ꯑꯣ ꯑꯗꯨꯁꯨ ꯆꯨꯝꯃꯤꯅꯦ ꯀꯣꯠ
ꯑꯗꯨꯒꯤ ꯏꯔꯨꯒꯅꯤ ꯍꯥꯏꯗꯤ ꯑꯃꯨꯛ ꯏꯁꯤꯡ ꯐꯨꯠꯂ ꯂꯩꯕ ꯑꯃꯨꯛꯀ ꯄꯠ ꯄꯠ ꯏꯔꯨꯕ ꯌꯥꯗꯕꯗꯣ ꯁꯝꯃ꯭ꯔꯗꯁꯨ ꯑꯗꯨꯒꯤ ꯂꯩꯕꯖꯤ ꯈꯤꯇꯪ ꯅꯨꯡꯉꯥꯏꯇꯕꯒꯤꯗꯃꯛꯇꯤ
ꯎꯝ ꯊꯣꯏꯗꯣꯛꯄ ꯑꯇꯣꯞꯄꯗꯤ ꯇꯧꯗꯕ꯭ꯔ ꯇꯧꯕ꯭ꯔꯣ ꯍꯥꯏꯗꯤ ꯍꯥꯏꯗꯤ ꯒꯣꯠ ꯅꯪ ꯑꯏꯪꯕ ꯆꯥꯟꯅꯗꯕꯒꯤ ꯅꯥꯕ ꯈꯣꯠꯄ ꯃꯤꯁꯦ ꯃꯌꯥꯝ ꯂꯩꯗꯅ
ꯑꯗꯨꯒꯨꯝꯕꯗꯤ ꯇꯧꯗꯦ ꯑꯗꯣ ꯏꯔꯨꯒꯅꯦ ꯍꯥꯏꯗꯤ ꯑꯃꯨꯛ ꯏꯁꯤꯡ ꯁꯥꯍꯟꯕ ꯑꯃꯨꯛ ꯍꯥꯏꯕꯅꯦ ꯇꯧꯔꯒ ꯂꯩꯕꯗ ꯑꯗꯨ ꯄꯨꯝꯕꯗꯤ ꯌꯥꯝ ꯇꯟꯕ ꯍꯥꯏꯇꯥꯔꯦ ꯑꯩꯗꯤ
ꯑꯣ ꯍꯥꯏꯗꯤ ꯃꯐꯝꯗꯣ ꯅꯣꯡ ꯆꯨꯕ ꯃꯐꯝ ꯑꯣꯏꯕꯅꯤꯅ ꯑꯗꯨꯝꯕ ꯀꯩꯅꯣꯒꯤ ꯁꯟ ꯑ ꯃꯤꯠ ꯅꯨꯡꯒꯤ ꯀꯅꯣꯖꯤ ꯈꯔꯗꯤ ꯋꯥꯠꯂꯦꯕꯀꯣ
ꯍꯣꯏ ꯑꯗꯨ ꯑꯩ ꯁꯥꯕ ꯑꯩꯗꯤ ꯁꯥꯕꯅꯨꯡ ꯃꯐꯝꯗꯅ ꯍꯦꯟꯅ ꯂꯩꯕ ꯅꯨꯡꯉꯥꯏꯑꯕ
ꯑꯥ
ꯏꯪꯕꯖꯤꯗꯤ ꯍꯩꯅꯗꯦꯕ ꯇꯣꯂꯔꯦꯠ ꯇꯧꯕ ꯉꯝꯗꯦꯕ
ꯀꯩꯅꯣꯗꯤ ꯇꯧꯕ꯭ꯔꯣ ꯕ꯭ꯔꯣ ꯑꯗꯨ ꯑ ꯒꯨꯍꯥꯇꯤꯗ ꯑꯃꯨꯛ ꯂꯥꯛꯀꯦ ꯈꯜꯂꯦꯕꯀꯣ
ꯍꯣꯏ ꯁꯥꯕꯁꯤꯗꯤ ꯑꯦꯗꯖ‌꯭ꯁ ꯇꯧꯕ ꯉꯝꯃꯦꯕ ꯁꯥ ꯑꯗꯨꯝ ꯐꯦꯟ ꯊꯥꯕ ꯏꯔꯨ ꯑꯃꯨꯛ ꯑꯗꯨꯝ ꯁꯥꯔꯒꯅꯗꯤ ꯑꯅꯤꯔꯛ ꯑꯍꯨꯝꯃꯛ ꯏꯔꯨꯕ ꯑꯗꯨꯝ ꯐꯦꯟ ꯊꯥꯕ ꯑꯗꯨ ꯇꯧꯔꯗꯤ ꯑꯗꯨꯝ ꯅꯨꯡꯉꯥꯏꯌꯦꯕ ꯀꯩꯝꯇ ꯀꯥꯏꯗꯦꯕ ꯏꯪꯕ ꯃꯛꯁꯤꯗꯤ ꯋꯥꯏꯑ‌ꯦꯕ ꯈꯥꯡꯕ ꯋꯥꯏꯑꯦꯕ ꯑꯗꯨꯒ ꯃꯦꯟꯇꯦꯟ ꯇꯧꯕ ꯋꯥꯏꯑꯦꯕ
ꯑꯣ
ꯑꯗꯨꯒꯤꯅꯦ ꯑꯩ ꯏꯪꯕ ꯍꯩꯅꯗꯕꯁꯦ ꯑꯗꯨꯏ ꯑꯩ ꯃꯐꯝꯁꯦ ꯊꯥꯗꯣꯛꯈ꯭ꯔ ꯁ‌ꯦꯔꯅ ꯈꯟꯕ
ꯕ꯭ꯔꯣ ꯃꯣꯏ ꯀꯩꯅꯣ ꯕ꯭ꯔꯣꯅ ꯂꯩꯖꯦ ꯀꯩꯅꯣꯒꯗꯤ ꯀꯌꯥꯝ ꯂꯞꯅꯒꯦꯕ꯭ꯔꯣ ꯍꯥꯏꯗꯤ ꯃꯣꯏꯒꯤ ꯁꯤ ꯁꯤꯂꯣꯡꯒꯤ ꯁꯤꯇꯤ ꯑꯣꯏꯗꯣꯏꯔ ꯅꯠꯇ꯭ꯔꯒ
ꯁꯤꯂꯣꯡ ꯁꯤꯇꯤꯃꯛꯇꯅꯦ ꯑꯩꯗꯤ ꯎꯝ ꯁꯤꯂꯣꯡꯃꯛꯇꯅꯤ
ꯀꯩ ꯃꯃꯤꯡꯒꯗꯤ ꯀꯧꯒꯦ ꯕ꯭ꯔꯣꯅ ꯂꯩꯖꯦ
ꯅꯣꯡ ꯅꯣꯡꯊꯃꯥꯏ ꯍꯥꯏꯅꯀꯣ
ꯅꯣꯡ ꯊꯃꯥꯏꯀꯣ
ꯍꯣꯏ ꯅꯣꯡ ꯊꯃꯥꯏ ꯍꯥꯏꯅ ꯎꯝ
ꯀꯩꯅꯣꯒꯗꯤ ꯌꯥꯝ ꯂꯥꯞꯅꯔꯝꯗꯧꯗꯤ ꯃꯥꯟꯗ꯭ꯔꯦꯕꯣ ꯑꯗꯨꯗꯤ ꯒꯨꯍꯥꯇꯤꯒꯗꯤ ꯌꯥꯝ ꯀꯟꯅꯗꯤ ꯂꯥꯞꯅ
ꯑ ꯂꯥꯞꯅꯗꯤ ꯂꯥꯞꯇꯦꯗ ꯄꯨꯡ ꯑꯅꯤꯒꯤ ꯖ꯭ꯔꯅꯤꯅꯤꯗ
ꯑꯣ ꯑꯗꯨ ꯆꯠꯄ ꯌꯥꯔꯦꯕꯀꯣ ꯑꯥ ꯕ꯭ꯔꯣ ꯆꯠꯄꯗꯤ ꯀꯩꯅꯣꯗ ꯆꯠꯄ꯭ꯔ ꯃꯅꯤꯄꯨꯔꯗꯩ ꯆꯠꯄꯗꯤ ꯑꯗꯨꯝ ꯕ ꯐ꯭ꯂꯥꯏꯠꯇ ꯑꯗꯨꯝ ꯆꯠꯂꯦ
ꯑꯣ ꯑꯣ ꯐ꯭ꯂꯥꯏꯠꯇꯒꯤ ꯆꯠꯂꯦ ꯑ ꯏꯝꯐꯥꯜꯗꯩꯗꯤ ꯐ꯭ꯂꯥꯏꯠꯇ ꯆꯠꯂꯦ ꯍꯣꯏꯗ ꯐꯣꯔꯇꯤ ꯐꯥꯏꯚ ꯐꯣꯔꯇꯤ ꯐꯥꯏꯚ ꯃꯤꯅꯤꯠꯁ ꯂꯧꯋꯦ ꯎꯝ
ꯃꯅꯤꯄꯨꯔꯒ ꯌꯦꯡꯅꯕꯗꯗꯤ ꯀꯩꯅꯣ ꯇꯧꯕ꯭ꯔꯥ ꯑꯗꯨꯝ ꯑ ꯆꯥꯎꯕ꯭ꯔꯥ ꯃꯣꯏꯒꯤ ꯀꯩꯅꯣꯖꯦ ꯑꯦꯔꯤꯌꯥꯖꯦ ꯃꯅꯤꯄꯨꯔꯅ ꯍꯦꯟꯕ꯭ꯔꯥ
ꯃꯅꯤꯄꯨꯔꯅ ꯆꯥꯎꯋꯤꯗ
ꯑꯣ ꯌꯥꯝ ꯆꯥꯎꯕ ꯏꯁꯇꯦꯠ ꯃꯛꯀꯠ ꯅꯠꯇꯦꯕꯀꯣ
ꯍꯣꯏ ꯑꯗꯨ ꯁꯤꯂꯣꯡ ꯕꯖꯥꯔꯁꯤꯁꯨ ꯑꯃꯨꯛꯀ ꯏꯝꯐꯥꯜ ꯕꯖꯥꯔꯅ ꯍꯦꯟꯅ ꯆꯥꯎꯒꯗ꯭ꯔꯥ ꯈꯪꯗꯦꯅꯦ
ꯀꯩꯅꯣꯗꯤ ꯀꯃꯥꯏ ꯇꯧꯔꯤꯕꯣ ꯍꯥꯏꯗꯤ ꯄꯣꯄꯨꯂꯦꯁꯟꯗꯤ ꯃꯅꯤꯄꯨꯔꯤꯗꯤ ꯊꯥꯔꯇꯤꯃꯨꯛ ꯑꯣꯏꯗꯅ
ꯍꯣꯏ ꯑꯁ ꯑꯗꯨꯗꯤ ꯑꯗꯨꯗꯤ ꯑꯗꯨꯗꯤ ꯑꯩꯁꯨ ꯑꯗꯨꯗꯤ ꯈꯪꯗꯦ
ꯑꯣ
ꯁꯤꯒꯤ ꯃꯦꯟ ꯁꯤꯂꯣꯡꯒꯤ ꯑ ꯃꯦꯒꯂꯌꯥꯒꯤ ꯃꯣꯏ ꯔꯤꯚꯤꯅ꯭ꯌꯨ ꯏꯟꯀꯝ ꯖꯦꯅꯔꯦꯠ ꯇꯧꯕꯁꯤ ꯃꯦꯟꯗꯤ ꯁ꯭ꯇꯨꯗꯦꯟꯁꯤꯡ ꯍꯥꯏꯕ ꯇꯥꯔꯦ ꯑꯥꯎꯠꯁꯥꯏꯗꯇꯔꯁꯤꯡ ꯂꯩꯕ ꯂꯥꯛꯄ ꯀꯣꯏꯁꯤꯡ ꯀꯣ
ꯑꯥ
ꯑꯁꯤꯗꯒꯤ ꯑꯅꯝꯕ ꯃꯣꯏ ꯖꯦꯅꯔꯦꯠ ꯇꯧꯋꯦꯕ ꯏꯟꯀꯝꯁꯦ ꯌꯨꯝ ꯕꯔꯥ ꯉꯇꯪ ꯊꯝꯃꯦꯕ ꯁꯤꯂꯣꯡꯁꯦ ꯑꯦꯕ꯭ꯔꯤ ꯀꯣꯔꯅꯔ ꯑꯦꯕ꯭ꯔꯤ ꯑ ꯃꯐꯝ ꯈꯨꯗꯤꯡꯗ ꯁꯤꯂꯣꯡ ꯁꯤꯇꯤ ꯃꯐꯝ ꯖꯒꯥ ꯈꯨꯗꯤꯡꯗ ꯌꯨꯝ ꯕꯔꯥ ꯈꯛꯇꯅꯦꯕ ꯃꯣꯏ ꯇꯧꯅꯔꯤꯁꯤ ꯌꯨꯝ ꯁꯥꯔꯤꯁꯦ ꯑꯗꯣ ꯑꯅꯝꯕ ꯍꯣꯏ ꯑꯅꯝꯕ ꯑꯩꯈꯣꯏ ꯃꯅꯤꯄꯨꯔ ꯃꯆꯥ ꯅꯣꯔꯠ ꯏꯁ ꯃꯆꯥ ꯂꯩꯕ ꯍꯥꯏꯇꯥꯔꯦ
ꯑꯣ ꯀꯌꯥꯝꯗꯤ ꯊꯦꯡꯅꯦꯒꯦ ꯕ꯭ꯔꯣ ꯃꯅꯤꯄꯨꯔ ꯃꯆꯥ ꯑꯩꯈꯣꯏ ꯃꯅꯤꯄꯨꯔꯗꯒꯤ
ꯗꯃꯥ ꯊꯦꯡꯅꯩꯕꯣ ꯃꯅꯤꯄꯨꯔ ꯃꯅꯤꯄꯨꯔ ꯃꯆꯥ ꯉꯥꯛꯇꯅꯤ ꯁꯤꯗ ꯂꯩꯔꯤꯁꯦ ꯁꯤꯂꯣꯡ ꯁꯤꯂꯣꯡꯗ ꯂꯩꯕꯒ ꯃꯥꯟꯗꯦꯕꯣ
ꯀꯩꯅꯣꯁꯨ ꯑꯣꯏꯔꯕꯒꯅꯤ ꯕ꯭ꯔꯣ ꯃꯣꯏꯁꯦ ꯍꯥꯏꯗꯤ ꯇꯨꯔꯤꯁꯀꯤ ꯃꯐꯝ ꯑꯃꯁꯨ
ꯑꯣ ꯍꯣꯏ ꯇꯨꯔꯤꯁꯀꯤ ꯃꯐꯝꯁꯨ ꯑꯃ ꯑꯣꯏꯕ ꯂꯝꯕꯤ ꯊꯣꯡꯁꯦ ꯐꯖꯅ ꯁꯥꯕ ꯑꯗꯨꯒꯤ ꯁꯤ ꯁꯤꯒꯤ ꯏꯟꯀꯝꯁꯨ ꯑꯃ ꯂꯩꯔꯦ ꯑꯗꯨꯒ ꯏꯁꯄꯤꯁꯦꯜꯂꯤ ꯁꯤꯒꯤ ꯂꯣꯀꯦꯜꯁꯤꯡꯅ ꯄꯩꯁꯥ ꯄꯥꯏꯔꯤꯁꯦ ꯌꯨꯝ ꯚꯔꯥ ꯊꯝꯕꯗꯒꯤꯅꯦꯕ ꯍꯧꯖꯤꯛ
ꯑꯣ ꯑꯅꯤꯗꯨꯅꯦꯕ ꯏꯁꯇꯨꯗꯦꯟꯒꯤꯅ ꯔꯦꯟ ꯂꯩꯔꯦ ꯍꯣꯇꯦꯟ ꯀꯩꯀꯥ ꯂꯩꯔꯦꯀꯣ ꯑꯆꯥ